ꯔꯣ
ꯑ ꯇꯥꯏꯌꯦ ꯇꯥꯏ
ꯇꯥꯕ꯭ꯔꯣ ꯇꯥꯔꯦ ꯇꯥꯔꯦ ꯎꯝ ꯑ ꯑꯁꯤ ꯑꯦꯟꯁꯥꯡꯁꯤ ꯍꯋꯥꯏ ꯍꯋꯥꯏ ꯁꯥꯡ ꯑꯣꯏ ꯃꯥ ꯏꯤꯔꯣꯕ ꯅꯣꯏꯗꯤ ꯀꯩ ꯆꯔꯕ
ꯑꯗꯨꯒ ꯑꯩꯈꯣꯏ ꯁꯣꯏꯕꯨꯝ ꯏꯔꯣꯜꯂꯦ ꯉꯥꯕꯨ ꯑꯃ ꯇꯥꯎꯔꯦ ꯑꯗꯩ ꯑꯩꯗꯤ ꯆꯠꯅꯝꯒ ꯁꯦꯠꯊꯈ꯭ꯔꯦ ꯐꯖꯅ ꯉꯁꯤꯗꯤ
ꯎꯝ
ꯎꯝ ꯅꯣꯏ ꯏꯔꯣꯃꯕ ꯇꯧꯔ ꯆꯥꯔꯤꯕꯣ
ꯏꯔꯣꯟ ꯈꯛꯇꯅꯤꯗ ꯏꯔꯣꯟꯕ ꯉꯁꯥꯏꯒꯤ ꯀꯩꯅꯣꯗꯨꯒ ꯌꯦꯟ ꯉꯧꯕꯗꯨꯒ
ꯑꯣ ꯌꯦꯟ ꯀꯩꯅꯣ ꯀꯦꯖꯤ ꯀꯌꯥ ꯂꯩꯔꯣꯏꯕ
ꯄꯋꯥ ꯑꯝꯇꯅꯤ ꯉꯁꯥꯏ ꯀꯩꯅꯣ ꯊꯤꯟꯍꯜꯂꯛ ꯑꯃꯕꯅꯦ ꯃꯥ ꯂꯩꯌꯦ ꯑꯗꯨꯅ ꯇꯧꯕꯗ ꯊꯤꯜꯂꯛꯑꯂꯅꯦ
ꯀꯅꯥꯅ ꯑꯣ ꯀꯔ ꯈꯔ ꯅꯨꯡꯉꯥꯏ ꯇꯧ ꯃꯥꯂꯅꯦ
ꯅꯨꯡꯉꯥꯏꯇꯦ ꯑꯗꯨ ꯇꯝ ꯇꯝ ꯇꯥꯏꯌꯦ ꯅꯣꯏꯁꯤꯁꯨ
ꯎꯝ ꯀ ꯅꯪꯒꯤ ꯀꯩꯅꯣꯗꯣ ꯄꯥꯎꯈꯨꯝꯗꯣ ꯈꯔ ꯇꯞꯄꯦꯕ ꯑꯗꯨꯝ
ꯎꯝ ꯑꯗꯨ ꯑꯩꯅ ꯉꯥꯡꯈꯤꯕ ꯀꯨꯝꯃ ꯀꯥꯟꯗꯁꯨ ꯑꯃꯨꯛ ꯇꯞꯄꯤ ꯂꯥꯛꯄꯗꯨꯀꯣ ꯇꯕꯔꯣ
ꯑꯗꯨꯁꯨꯅ
ꯄꯇ ꯄꯇ ꯇꯥꯠꯇ꯭ꯔꯣ
ꯑꯃꯨꯛ ꯍꯥꯏꯔꯛꯑꯣ ꯃꯈꯥ ꯄꯇꯥ
ꯑꯣ ꯍꯣꯏ ꯍꯣꯏ ꯎꯝ ꯐꯦꯁꯕꯨꯛ ꯂꯥꯛꯅꯦꯕ
ꯑꯁ ꯉꯥꯁꯥꯏ ꯏꯝꯐꯜ ꯆꯠꯂꯨꯔꯥ
ꯌꯥꯔꯤꯈꯩ ꯏꯪꯒ꯭ꯔꯥꯖꯤꯇꯨ ꯁꯤꯖꯤꯟꯅꯒꯅꯣ ꯁꯤꯖꯤꯟꯅꯒꯅꯨ ꯍꯥꯏꯔꯛꯑꯦ
ꯍꯥꯏꯔꯛꯑ
ꯑꯥ ꯏꯪꯒꯔꯥꯖꯤ ꯁꯤꯖꯤꯟꯅꯒꯅꯨꯌꯦ
ꯑꯣ ꯍꯣꯏ ꯃꯤ ꯌꯥꯝꯁꯤꯜꯂꯛꯑꯝꯃꯤꯅ ꯈꯇꯣꯡꯅ ꯍꯧꯇ ꯈꯠꯇꯣꯛꯅꯕ ꯊꯤꯔꯛꯏꯅꯤ
ꯎꯝ ꯑꯁ ꯉꯁꯤ ꯉꯁꯤ ꯕꯁ ꯇꯣꯡꯕꯃꯨꯛ ꯋꯥꯕ ꯂꯩꯇꯦ
ꯀꯔꯤꯒꯤ
ꯁꯒꯥꯝ ꯃꯔꯔꯝꯅ
ꯍꯥꯍꯥꯍꯥ
ꯁꯤꯗꯒꯤ ꯑꯥꯏ ꯅꯒꯣꯂꯥꯏꯐꯧ ꯆꯠꯂꯒꯥ ꯃꯥꯏ ꯀꯩꯅꯣꯒꯤ ꯑꯍꯟ ꯑꯃꯒ ꯑꯗꯒꯤ ꯃꯣꯏ ꯑ ꯃꯧ ꯑꯅꯤꯒ ꯀꯥꯈꯠꯂꯛꯑꯦꯕꯀꯣ
ꯑꯥ
ꯑꯦ ꯃꯣꯏ ꯀꯥꯈꯠꯂꯛꯄꯗꯒꯤ ꯃꯅꯝꯁꯤ ꯂꯣꯏꯔꯦ ꯁꯦꯒꯥꯛ ꯃꯅꯝ ꯒꯥ ꯑꯗꯒꯤ ꯍꯨꯃꯥꯡ ꯃꯅꯝ ꯑꯣꯏ ꯀꯩ ꯍꯣꯏ ꯇꯧꯕꯤꯁꯦ
ꯑꯍꯟ ꯑꯍꯟ ꯈꯔ ꯑꯣꯏꯔꯝꯒꯅꯦ ꯑꯗꯨꯗꯤ
ꯑꯍꯟ ꯈꯔ ꯑꯣꯏꯕ ꯀꯟꯃꯟꯒꯤꯗꯅ ꯑ ꯑꯍꯟꯗꯣ ꯑꯩ ꯅꯥꯀꯟ ꯐꯝꯃꯦꯕꯀꯣ ꯑꯩꯁꯦ ꯈꯥꯡꯉꯝꯗꯦꯕꯀꯣ ꯑꯗꯣ ꯃꯅꯤꯡꯗ ꯑꯃꯨꯛ ꯐꯝ ꯃꯨꯔꯦ ꯑꯗꯩ
ꯐꯁꯥꯏꯅ ꯈꯪꯕꯩꯔꯣ ꯃꯑꯣꯡꯗꯣ
ꯃꯣꯏ ꯃꯣꯏ ꯀꯩꯅꯣꯗ ꯂꯥꯛꯃꯤꯟꯅꯕ ꯃꯈꯩꯗꯣ ꯐꯝꯃꯤꯟꯅꯅꯤꯡꯕꯩ ꯑꯥ ꯑꯗꯨꯒ ꯂꯝꯈꯥꯏ ꯌꯧꯔꯛꯄ ꯀꯥꯟꯁꯤ ꯍꯧꯖꯤꯛ ꯀꯥꯟꯗ ꯑꯃꯨꯛ ꯀꯩꯅꯣꯗꯣ ꯍꯥꯎ ꯃꯆꯥ ꯑꯃ ꯀꯥꯈꯠꯂꯦ ꯑꯗꯨꯒ ꯑꯩ ꯅꯥꯀꯟ ꯐꯃꯔꯦ ꯍꯥꯎꯗꯨꯁꯨ ꯃꯔꯅꯝꯗꯤ ꯆꯦꯜꯂꯦ ꯑꯗꯨꯏ ꯃꯅꯝ ꯌꯥꯝ ꯀꯩꯍꯥꯏꯅꯤ ꯍꯩꯅꯗꯕ ꯈꯣꯠꯇꯕ ꯑꯃ ꯂꯩꯗꯥꯏꯅꯦ ꯑꯗꯨꯒꯨꯝꯕꯩ ꯅꯠꯇꯕ ꯄꯔꯐ꯭ꯌꯨꯝꯒꯨꯝꯕ ꯈꯤꯇꯪ ꯆꯥꯏꯕ
ꯑꯦ ꯄꯔꯐ꯭ꯌꯨꯝꯆꯥꯏꯕꯩ ꯑꯣ ꯃꯅꯝꯗꯤ ꯈꯔ ꯂꯥꯛꯄ ꯑꯗꯨꯝ
ꯎꯝ ꯑꯩꯁꯦ ꯈꯥꯡꯉꯝꯗꯗꯅ ꯊꯣꯡꯅꯥꯎꯗꯣ ꯂꯣꯏ ꯍꯥꯡꯗꯣꯛꯑꯦ
ꯀꯩ ꯉꯟꯅ ꯆꯠꯄ ꯅꯠꯇ꯭ꯔꯣ ꯅꯪꯒꯤꯗꯨꯕꯨ
ꯆꯠꯂꯦ ꯑꯃꯨꯛ ꯉꯟꯅ ꯆꯠꯂꯦ ꯉꯁꯤꯗꯤ ꯃꯤ ꯌꯥꯝ ꯌꯥꯝꯃꯦꯕ ꯉꯁꯤ ꯅꯤꯡꯊꯧꯀꯥꯕ ꯑꯣꯏꯕꯒꯤ
ꯑꯣ ꯃꯥꯅꯤ ꯃꯥꯅꯤ ꯑꯩ ꯁꯨꯇꯤ ꯑꯣꯏꯔꯨꯕꯒꯤꯀꯣ ꯃꯊꯪꯁꯠ ꯀꯥꯈꯠꯂꯛꯄꯒꯤ
ꯊꯣꯡꯅꯧ ꯍꯥꯟꯗꯣꯑ ꯐꯅꯌꯥꯝ ꯀꯨꯏꯅ ꯐꯔꯦꯅ ꯂꯩꯔꯨꯔꯦ ꯑꯗꯨ ꯉꯥꯛꯇꯪ ꯂꯩꯔ ꯀꯣꯛꯆꯤꯛꯈꯠꯂꯛꯑꯦ ꯅꯨꯡꯁꯥ ꯅꯨꯡꯁꯤꯠ ꯁꯨꯝ ꯐꯨꯕꯗꯣ
ꯍꯣꯏꯅꯦ ꯁꯤ ꯐꯨꯕꯅꯤꯅ ꯆꯈꯤꯕ ꯅꯠꯇꯕꯅꯤꯅ ꯑꯃꯨꯛ ꯍꯥꯏꯗꯤ ꯑꯃꯨꯛ ꯂꯥꯛꯄ ꯈꯥꯝꯃ ꯑꯗꯨꯝ ꯇꯧꯕꯅꯤꯅꯀꯣ ꯑꯗꯨꯅ ꯀꯣꯛ ꯉꯥꯎꯋꯦ ꯎꯝ
ꯑꯗꯣ ꯑꯥ ꯑꯦꯝ ꯌꯨ ꯌꯧꯔꯀꯥꯟꯗꯅ ꯑꯃꯨꯛ ꯑꯩ ꯀꯩꯅꯣ ꯌꯣꯒ ꯇꯧꯔꯤ ꯅꯨꯄꯥꯗꯨꯅ ꯑꯁ ꯉꯁꯤꯗꯤ ꯑꯩ ꯀꯩꯅꯣ ꯆꯠ ꯇꯣꯔꯦ ꯂꯥꯏꯌꯦꯡꯕ ꯆꯠꯇꯣꯔꯦ ꯍꯥꯏꯔꯛꯑꯦ
ꯑꯆꯥ ꯄꯣꯠꯇꯣ ꯑꯩꯅ ꯍꯥꯏꯗꯤ ꯀꯩꯅꯣ ꯇꯧꯔꯣꯏꯗꯔꯗꯤ ꯍꯥꯟꯅ ꯍꯥꯟꯅ ꯍꯥꯏꯗꯣꯛꯇꯣꯅꯤ ꯑꯦ ꯉꯁꯤꯗꯤ ꯁꯤꯝ ꯇꯧꯔꯁꯤ ꯇꯧꯔꯁꯤ ꯍꯥꯏ ꯂꯥꯛꯞ ꯂꯥꯛꯇꯣꯏꯔꯤꯕꯅꯤ ꯅꯛꯑꯗꯤ ꯐꯕꯀꯣ
ꯍꯣꯏ ꯑꯗꯣ ꯑꯩꯅ ꯍꯥꯏꯕꯅꯦ ꯑꯗꯣ ꯃꯥ ꯄꯨꯡ ꯅꯤꯄꯥꯟ ꯑꯗꯨꯋꯥꯏꯗꯕꯨꯗꯤ ꯍꯥꯏꯔꯛꯑꯦꯕ ꯍꯥꯏꯕꯕꯨꯗꯤ ꯑꯗꯨꯑꯣꯏꯁꯨ ꯑꯩꯒꯤ ꯂꯥꯏꯒꯤ ꯃꯇꯝꯁꯤꯒꯗꯤ ꯈꯔ ꯊꯦꯡꯉꯦꯗꯅꯀꯣ
ꯍꯣꯏꯅꯦ ꯒꯥꯔꯤ ꯇꯣꯡꯉ ꯂꯥꯛꯀꯥꯟꯗꯕꯨ ꯑꯃꯨꯛ ꯍꯜꯂꯨꯁꯨ ꯀꯩꯅꯣ ꯇꯧꯒꯨꯝ ꯇꯧꯔꯗꯔꯣ
ꯎꯝ ꯑꯗꯩ ꯑꯦꯝ ꯌꯨꯗ ꯀꯨꯝꯃꯦ ꯑꯗꯨꯒ ꯏꯃꯥꯟꯅꯕꯩ ꯀꯥꯗ ꯇꯪ ꯂꯩꯔꯨꯔꯦ
ꯑꯣ
ꯑꯩ ꯍꯜꯂꯒꯦ ꯑꯃꯣꯛ ꯊꯤꯈꯜꯂꯦ ꯍꯣꯁꯇꯦꯜꯗꯩꯩ ꯑꯃꯣꯛ
ꯑꯣ ꯅꯣꯏ ꯅꯥ ꯆꯥꯛ ꯅꯨꯡꯇꯤ ꯊꯤꯉꯤꯅꯦ ꯇꯧꯔꯤꯗꯨ
ꯊꯦꯡꯉꯦ ꯆꯥꯀꯄꯨꯗꯤ ꯊꯦꯡꯉꯦ ꯁꯤꯗꯩꯩ ꯑꯃꯨꯛ
ꯎꯝ ꯑꯦ ꯑꯗꯨ ꯕꯦꯔꯥ ꯀꯥꯗ꯭ꯔꯣ ꯀꯩꯅꯣ ꯀꯩꯅꯣ ꯐꯔꯣꯏꯅꯤ ꯀꯨꯏꯅ ꯄꯨꯡ ꯌꯣ ꯂꯩꯗꯣꯏꯗꯅꯤꯅꯦ ꯌꯣ
ꯏꯁꯤꯡ ꯊꯛꯄꯁꯤꯅ ꯑꯃꯨꯛ ꯏꯁꯤꯡꯁꯤ ꯕꯁ ꯇꯣꯉꯤꯉꯩꯗꯅꯦ ꯑꯗꯨꯝ ꯍꯦꯛꯇ ꯌꯨꯡ ꯍꯥꯟꯅꯤꯡꯉꯛꯄꯒꯨꯝꯕ ꯍꯦꯛꯇ ꯇꯧꯋꯦꯕ ꯎꯝ ꯑꯗꯨꯒꯤ ꯂꯝꯈꯥꯡꯗ ꯍꯥꯅꯤꯡꯉꯛꯄꯁꯨ ꯅꯨꯡꯉꯥꯏꯇꯦꯕ
ꯎꯝ ꯇꯣꯉꯥꯟꯅ ꯀꯩꯅꯣꯝ ꯆꯥꯔꯅ ꯊꯝꯃꯨ ꯁꯣꯛꯂꯛꯀꯅꯤ ꯆꯈꯥꯎ ꯑꯩꯕꯨ ꯍꯥꯟꯅ ꯀꯩꯅꯣ ꯑꯦ ꯀꯩꯅꯣ ꯏꯁꯤꯡꯗꯤ ꯆꯠꯂꯝꯗ꯭ꯔꯣ ꯑꯗꯨ ꯀꯥꯏꯗꯩꯩ ꯆꯠꯂꯃꯤꯅ ꯑꯃꯨꯛ ꯆꯥꯗ꯭ꯔꯦ ꯆꯥꯛꯅꯒ ꯌꯣꯡ ꯊꯦꯡꯉꯦ꯫ ꯑꯗꯨ ꯀꯥꯟ ꯆꯥꯛꯈꯥꯎ ꯄꯨꯛꯂ ꯅꯨꯡꯉꯥꯏ
ꯎꯝ
ꯑꯗꯨꯅ ꯁꯣꯛꯄ ꯍꯥꯏꯗꯤ ꯕꯦꯔꯥꯅꯤꯗꯣ ꯑꯗꯨꯅ ꯌꯥꯏ ꯁꯣꯛꯇ꯭ꯔꯤꯅꯦ ꯍꯥꯟ ꯇꯧꯍꯅ ꯐꯩꯕ ꯍꯧꯖꯤꯛꯇꯤ
ꯎ ꯑꯗꯨꯅ ꯑꯗꯨꯀꯥꯟꯗ ꯑꯃꯨꯛ ꯍꯥꯏꯗꯤ ꯁꯤ ꯃꯇꯝꯗ ꯆꯥꯏ ꯍꯥꯏꯕ ꯑꯃ ꯂꯩꯇꯔꯣ ꯑꯩꯕꯨꯗꯤ ꯍꯜꯂꯛꯀꯥꯟꯗ ꯕꯥꯔꯣ ꯑꯗꯨꯝ ꯇꯥꯏꯌꯦꯕ ꯑꯗꯨꯝ ꯆꯥꯛ ꯆꯥꯕ ꯃꯇꯝꯁꯦ ꯑꯗꯨꯝ ꯃꯔꯨꯞ ꯑꯗꯨꯝ
ꯇꯣꯏꯅ ꯆꯥꯈꯤꯕꯗꯨꯅ ꯐꯔꯦ ꯑꯗꯨꯃꯥꯏꯅ
ꯎꯝ ꯍꯣꯏ ꯑꯌꯨꯛꯀꯤ ꯀꯔꯤꯝ ꯆꯥꯗꯦ ꯍꯥꯏꯕꯒꯤ ꯈꯛꯇꯅꯦꯕ ꯅꯨꯡꯉꯥꯏꯇ꯭ꯔꯤꯁꯦ
ꯅꯪꯕꯨ ꯌꯥꯝ ꯁꯥꯥꯒꯟꯗꯥꯏ ꯉꯟꯅ ꯉꯟꯅ ꯌꯥꯝ ꯇꯧ ꯗꯥꯏꯅꯦ
ꯆꯥꯕꯨꯗꯤ ꯆꯥꯕꯥ ꯑꯗꯣꯏꯁꯨ ꯀꯩ ꯆꯥꯔꯅꯦ ꯑꯗ ꯌꯨꯝ ꯍꯥꯟꯅꯤꯗ ꯈꯟꯕꯩ ꯁꯨꯝ ꯀꯩ ꯍꯥꯏꯅꯤ ꯈꯥꯡꯖꯤꯜꯂ ꯆꯠ ꯍꯩꯅꯗꯕꯩꯅꯦꯕ
ꯎꯝ ꯃꯄꯪ ꯑꯣꯏꯕꯁꯨ ꯌꯥꯎꯗ ꯃꯄꯪ ꯑꯣꯏꯕ
ꯃꯄꯪ ꯃꯄꯪ ꯑꯣꯏꯕꯗꯤ ꯆꯥꯏ ꯌꯥꯗꯕ ꯁꯥꯟꯅꯗꯣꯏꯅꯤꯅ
ꯑꯗꯨꯕꯨꯛ ꯈꯤꯇꯪ ꯉꯥꯏꯍꯥꯛꯇꯪꯈꯛ ꯈꯥꯡꯉꯩ ꯋꯥꯅꯤ ꯅꯪ ꯁꯤꯗꯩꯩ ꯆꯇꯀꯥꯟꯗ ꯇꯥꯒꯤꯅꯤ ꯀꯩꯅꯣ ꯍꯟꯕꯨꯛ ꯕ꯭ꯔꯦꯗ ꯑꯃ ꯆꯥꯕꯗꯥ ꯌꯦꯡꯉꯣ ꯎꯝ
ꯑꯗꯨ ꯃꯄꯪꯒꯨꯝꯕꯁꯤ ꯍꯥꯏꯗꯤ ꯍꯣꯏ ꯃꯇꯝꯕꯨꯗꯤ ꯈꯔ ꯒꯦꯞ ꯂꯩ ꯂꯩꯕꯕꯨꯗꯤ ꯑꯗꯨꯁꯨꯅ ꯁꯥꯟꯅꯒꯥꯟ ꯅꯨꯡꯉꯥꯏꯇꯦꯕ ꯀꯣꯛ ꯂꯥꯎꯃꯩ
ꯎꯝ ꯑꯗꯨ ꯈꯥꯡꯗꯣꯏꯁꯨ ꯍꯣꯔꯦꯟ ꯑꯥ ꯁꯥꯟꯅꯧꯁꯦ ꯄꯨꯡ ꯃꯥꯄꯟꯗꯅ ꯃꯁꯥꯟꯗꯧ ꯅꯠꯇ꯭ꯔꯣ
ꯎꯝ
ꯃꯥꯄꯜꯗꯨꯗꯤ ꯑꯃꯨꯛ ꯍꯥꯏꯗꯤ ꯉꯁꯤ ꯆꯠꯀꯥꯟꯁꯤ ꯅꯤꯄꯥꯟꯒꯔ ꯈꯔ ꯍꯦꯛꯔꯒꯅꯦꯕ ꯗꯤꯄꯥꯅꯤ ꯃꯌꯥꯥꯔꯥꯗꯣ ꯃꯤꯑꯣ
ꯍꯣꯏ ꯑꯗꯣ ꯑꯃ ꯀꯩꯅꯣꯗꯣ ꯌꯣꯒ ꯃꯗꯨ ꯇꯧꯔꯕꯨꯗꯤ ꯗꯨꯈꯣꯁꯀꯩꯀꯩ ꯊꯤꯠꯂꯒ ꯄꯨ ꯌꯥꯝ ꯋꯥꯅꯦ
ꯃꯥꯅꯦ ꯑꯃꯗꯨ ꯂꯣꯏꯔꯀꯥꯟꯗ ꯑꯣꯏꯅ ꯊꯛꯄ ꯅꯠꯇ꯭ꯔꯥ
ꯎꯝ
ꯎꯝ
ꯌꯨꯝ ꯍ ꯌꯥꯇꯥ
ꯑꯗꯨꯅꯦ ꯑꯩꯅ ꯑꯩ ꯁꯤꯗ ꯌꯧꯗꯔꯣ ꯌꯧꯍꯧꯗ꯭ꯔꯣ ꯂꯥꯎꯈ꯭ꯔꯦ ꯑꯁ -ꯑꯁ ꯍꯧꯔꯦ- ꯍꯧꯔꯦ
ꯕꯦꯔꯥꯅꯦ
ꯎꯝ ꯂꯥꯎꯕꯅꯤ ꯂꯣꯏꯅ ꯀꯟꯕꯅꯤ ꯑꯩ ꯉꯥꯡ ꯂꯥꯏ ꯉꯥꯡꯕꯗꯤ ꯐꯈ꯭ꯔꯕ ꯂꯥꯎꯕꯗꯤ ꯑꯃꯨꯛꯀ ꯀꯞꯀꯥꯟ ꯂꯣꯏꯨꯔꯦ- ꯃꯥꯥꯏ ꯀꯞꯀꯥꯟ ꯂꯣꯏꯔꯦ ꯈꯥꯡꯕ ꯌꯥꯝ ꯀꯟꯕꯅꯤ ꯑꯌꯥꯡ ꯍꯩꯖꯤ ꯃꯈꯣꯏ ꯑꯗꯇ꯭ꯔꯇꯨꯛ ꯀꯨꯛ ꯀꯣꯀꯟꯗꯝꯅꯦꯕ
ꯎꯝ ꯀꯅꯥꯏ ꯃꯆꯥꯅꯣ
ꯑꯦ ꯑꯈꫭꯏ ꯊꯪꯅꯕꯩꯗꯨꯅꯤ
ꯑꯣ ꯊꯡꯅꯕꯩꯗꯨꯔꯥ
ꯎꯝ ꯃꯣꯏꯃꯣꯏ ꯗꯨꯅꯤ
ꯎꯝ ꯑꯩ ꯇꯨꯝꯕꯨ ꯇꯨꯝꯅꯤꯡꯉꯛꯑꯕꯅꯦ ꯑ
ꯑꯣ ꯉꯁꯥꯏ ꯀꯩ ꯇꯧꯔꯨꯕꯅꯤꯅ ꯍꯣꯏꯗꯤꯉꯣ ꯋꯥꯔꯝꯃꯅꯤꯅꯦ
ꯍꯣꯏ ꯉꯥꯛꯇꯪ ꯆꯠꯂꯨꯕꯗꯨꯒ ꯋꯥꯕ
ꯑꯦ ꯍꯣꯏ ꯃꯥꯏꯀꯦꯟ ꯆꯠꯂꯨꯕꯗꯣ
ꯎꯝ ꯍꯥꯏ ꯍꯨꯃꯥꯡ ꯑꯗꯨꯝ ꯁꯧꯔꯒ ꯀꯩ ꯍꯥꯏꯅꯤ ꯂꯩꯐꯝ ꯆꯥꯐꯝ ꯈꯪꯗꯕꯤ ꯑꯃ ꯂꯩꯗꯥꯏꯅ ꯑꯗꯨꯁꯨ ꯇꯧꯔꯤꯅꯦ ꯇꯨꯝꯁꯤꯟꯕꯗꯤ ꯌꯥꯔꯣꯏꯕ
ꯎꯝ ꯑꯦꯅꯦ ꯐꯃꯨꯡꯆꯪ ꯆꯪꯉꯨꯕꯗꯤ ꯅꯪ ꯀꯩꯅꯣ ꯌꯦꯡꯒꯦ ꯍꯥꯏꯔꯛꯑꯅꯤ ꯑꯃꯨꯛ ꯇꯨꯝꯌꯒꯗ꯭ꯔꯕ ꯄꯣꯠ ꯀꯩꯅꯣ ꯌꯦꯡꯒꯦ ꯍꯥꯔ
ꯑꯁ ꯉꯔꯥꯡꯗꯤ ꯃꯤꯡꯁꯦꯟ ꯌꯦꯡꯕꯒ ꯁꯪꯗꯦ ꯑꯗꯨꯝ ꯁꯠ ꯐꯃꯨꯡꯗ ꯆꯪꯕꯒ ꯑꯗꯨꯝ ꯇꯥꯈꯒꯔꯦ ꯑꯗꯨꯝ ꯈꯪꯍꯧꯗꯦ ꯒ꯭ꯌꯥꯟ ꯇꯥꯍꯧꯗ꯭ꯔꯦ ꯗꯥ
ꯋꯥꯔꯀꯥꯟꯗꯗꯤ ꯌꯥꯗꯕꯅꯤꯗ ꯑꯩꯈꯣꯏꯁꯨ ꯍꯦꯛꯇ ꯇꯧꯋꯦꯕ ꯀꯩꯅꯣꯝ ꯅꯨꯡ ꯋꯥꯔꯛꯑꯗꯤꯀꯣ ꯑꯩ ꯈꯪꯍꯧꯗꯣꯏꯕꯤꯗ ꯄꯨꯡ ꯑꯥꯡ ꯅꯨꯡ ꯉꯟꯗ ꯁꯛꯇꯣꯡꯁꯤ ꯂꯦꯝꯕꯁꯨ ꯌꯥꯎꯋꯦꯕ
ꯍꯣꯏ ꯁꯤꯗ ꯅꯣꯏꯕꯤꯔꯒ ꯌꯥꯝ ꯂꯩ ꯍꯦꯛ ꯀꯩꯅꯣ ꯇꯧꯕ ꯈꯤꯇꯪꯒ ꯍꯦꯛ ꯇꯧꯕ ꯋꯥꯕ
ꯎꯝ ꯌꯥꯔꯦ ꯂꯣꯏꯔꯀꯥꯟꯗꯗꯤ ꯑꯃꯨꯛ ꯍꯦꯟꯅ ꯍꯦꯖꯤꯟꯕ ꯁꯨꯃꯥꯏꯅ ꯑꯗꯨꯨꯃꯥꯏꯅ ꯋꯥꯕꯗꯣ
ꯆꯍꯤ ꯌꯥꯝ ꯈꯜ-ꯈꯞ
ꯃꯇꯦ-ꯇꯦ ꯃꯤꯁꯌꯥ ꯃꯤ ꯆꯍꯤ ꯌꯥꯝ-ꯌꯥꯝꯁꯤ ꯃꯆꯥ ꯈꯤꯡ -ꯈꯤꯡ ꯂꯩꯔꯤꯁꯤꯗꯤ
ꯑꯗꯨꯕꯨꯗꯤ
ꯅꯣꯏꯕ ꯍꯦꯟꯖꯤꯜꯂꯛꯄꯩ ꯇꯟꯕ ꯍꯦꯟꯖꯤꯜꯂꯛꯄꯅꯤ ꯃꯥꯏ ꯅꯣꯏꯕ ꯍꯦꯟꯖꯤꯜꯂꯁꯦ ꯑꯩꯉꯨꯝꯁꯤ ꯇꯟ ꯍꯧꯧꯔꯀꯥꯟꯗ ꯍꯣꯏ ꯎꯝ ꯑꯗꯨ ꯅꯪ ꯀꯩꯅꯣ ꯁꯤꯗ ꯇꯧꯕ ꯑꯣꯏꯔꯃꯗꯤ ꯐ ꯁꯨꯝ ꯄꯥꯏꯝꯇꯧꯕ ꯑꯣꯏꯔꯗꯤ ꯉꯜꯂ ꯑꯣꯏꯔꯗꯤ ꯋꯥꯛꯀꯤꯡ ꯆꯠꯂꯦ ꯍꯥꯏꯔꯦ ꯑꯗꯨꯅ ꯑꯩꯅ
ꯎꯝ
ꯅ ꯎꯝ
ꯆꯠ ꯌꯥꯕꯅꯦ ꯑꯗꯣ ꯑꯁ ꯈꯪꯗꯦ ꯇꯧꯔꯤꯁꯦ ꯅꯣꯡꯒ ꯂꯩꯕꯁꯤꯒ
ꯇꯧꯔꯤꯅ ꯑꯗꯨꯗ ꯆꯠꯂꯣ ꯑꯃꯨꯛ ꯍꯜꯂꯒ ꯑꯃꯨꯛꯠꯨꯝ ꯆꯠꯄ ꯍꯥꯏꯗ ꯋꯥꯅꯤ ꯇꯧꯅꯩ ꯋꯥꯅꯤ
ꯐꯅꯤ ꯍꯜꯂꯛꯑꯀꯥꯟꯗ ꯃꯣꯏ ꯂꯨꯖꯊꯣꯛꯑ ꯆꯠꯄ ꯍꯥꯏꯗ ꯑꯥꯗꯗꯤ ꯀ꯭ꯔꯥꯛ ꯇꯥꯔꯅꯦ ꯍꯥꯏꯗꯣ
ꯍꯣꯏ ꯀꯛꯆꯤꯡ ꯃꯅꯨꯡ ꯑꯣꯏꯔꯗꯤ ꯌꯥꯏꯅꯦꯕ
ꯎꯝ ꯌꯥꯏ ꯌꯥꯏ
ꯑꯇꯣꯞꯄ ꯂꯥꯛ ꯀꯥꯟꯗꯤ ꯑꯃꯨꯛ ꯂꯥꯛꯄꯅꯤꯅꯀꯣ ꯒꯥꯔꯤ ꯏꯟꯇꯣꯛꯑ ꯀꯥꯟꯗꯗꯤ ꯋꯥꯅꯦꯕ ꯑꯣꯏꯅꯅ ꯑ ꯅꯪꯅ ꯉꯁꯥꯏ ꯀꯩꯅꯣꯒꯤ ꯍꯥꯏꯔ ꯀꯥꯟꯗ ꯀꯛꯆꯤꯡ ꯃꯅꯨꯡ ꯂꯥꯛ ꯍꯥꯏꯗꯣ ꯄꯨꯡ ꯇꯔꯨꯛꯇꯒꯤ ꯍꯥꯏꯗꯣ ꯑꯉ ꯑꯁꯨꯣ ꯈꯤꯇꯪ ꯑꯩ ꯀꯩꯅ ꯃꯅꯤꯡꯗꯁꯤꯔꯔꯦ ꯍꯥ ꯏꯁꯥꯗꯣ ꯃꯌꯡ ꯇꯥꯅꯤꯡꯕ ꯏꯁꯥ ꯍꯝ
ꯍꯣꯏ ꯀꯛꯆꯤꯡ ꯃꯅꯨꯡꯒꯤ ꯈꯪꯗꯦ ꯄꯩꯁꯥꯅꯒ ꯄꯤꯛꯄꯒ ꯑꯗꯒꯤ ꯄꯩꯁꯥ ꯄꯤ ꯍꯥꯏꯕ ꯋꯥꯅꯦ ꯔꯒ ꯀꯌꯦꯕꯔꯀ ꯑꯦ
ꯝ ꯌꯥꯗꯤ ꯌꯥꯕꯅꯤ ꯃꯥꯅꯤ ꯑꯗꯨꯗꯩ ꯅꯉꯣꯟꯗ ꯊꯥꯡꯕꯁꯨ ꯍꯦꯜꯂꯣꯏꯗ꯭ꯔꯥ ꯍ
ꯎꯝ ꯍꯦꯟꯗꯣꯏꯅꯦ ꯍꯥꯡꯕ ꯍꯦꯟꯗꯣꯏꯅꯦ
ꯅꯪ ꯆꯠꯄꯩ ꯀꯩꯅꯣꯗꯨꯁꯨ ꯌꯥꯌꯦꯡ ꯌꯦꯡ ꯌꯥꯗꯦꯕ ꯋꯥꯕ ꯈꯣꯠꯄꯝ ꯂꯩꯗꯅꯀꯣ ꯎꯝ ꯎꯝ
ꯑꯁ ꯑꯁ ꯇꯨꯝ ꯍꯧꯒꯠꯄ ꯇꯝꯖꯥꯟꯅꯦ ꯆꯠꯇꯣꯏꯅꯦ ꯈꯜꯂꯛ ꯀꯥꯟꯗꯀꯣ ꯑꯗꯩ ꯆꯠꯈ꯭ꯔꯕꯨꯗꯤ ꯂꯨ ꯑ ꯂꯨꯖ ꯀꯥꯟꯗꯅ ꯑꯃꯨꯛ ꯈꯔ ꯏꯌꯥꯡ ꯌꯥꯡ
ꯎꯝ ꯍꯣꯏ ꯀꯌꯥ ꯌꯧꯍꯜꯂꯣꯏꯗ ꯉꯥꯏꯍꯥꯛ ꯃꯤ ꯑꯃ ꯏꯁꯩꯍꯜꯂꯣ ꯅꯠꯇ꯭ꯔꯥ ꯑꯃ ꯍꯦꯜꯂꯦꯟ ꯐꯠꯇ꯭ꯔꯥ
ꯉꯥꯛꯇꯪ ꯀꯨꯟꯊ꯭ꯔꯥꯒꯨꯝꯕ ꯆꯠꯂꯗꯤ ꯑꯗꯨꯝ ꯌꯥꯔꯅꯤ
ꯎꯝ ꯑꯃꯥꯏ ꯇꯧꯔꯝ ꯐꯩ ꯑꯣ ꯐꯔꯦ ꯐꯔꯦ ꯎꯝ